ꯍꯜꯂꯣ
ꯑꯥꯎ
ꯍꯜꯂꯣ ꯑꯣ ꯑꯣ ꯇꯥꯔꯕꯣ ꯆꯥꯗ꯭ꯔꯤꯗ ꯆꯥꯒꯦꯅ ꯇꯧꯔꯝꯕꯅꯦ ꯉꯥꯏꯍꯥꯛꯁꯨ ꯀꯩꯅꯣ ꯇꯧꯔꯝꯕꯅꯤ ꯆꯥꯛ ꯆꯥꯗ꯭ꯔꯤꯉꯩ ꯃꯃꯥꯡꯗꯅ ꯎꯝ ꯕꯤꯗꯤꯑꯣ ꯏꯗꯤꯠ ꯈꯔ ꯇꯧꯁꯤꯔꯅ ꯌꯦꯡꯉꯝꯕ ꯍꯥꯔꯠ ꯗ꯭ꯔꯥꯏꯞꯇꯒꯤ ꯍꯥꯟꯅꯒꯤ ꯈꯔ ꯂꯝ ꯀꯣꯏꯕ ꯆꯠ ꯂꯨꯗꯅ
ꯎꯝ ꯑꯩꯅ ꯁꯣꯨꯝ ꯆꯤꯡꯁꯤꯜꯂꯛꯑꯕ ꯀꯤꯂꯣꯃꯤꯇꯔ ꯇꯥꯅꯖꯦꯅꯅꯤ ꯅꯪ ꯋꯥꯈꯜ ꯁꯨꯝ ꯂꯧꯅꯤꯡꯉꯨꯀꯣ ꯑ ꯀꯩꯁꯨ ꯂꯩꯣꯏ ꯋꯥꯅꯤꯁꯦ ꯁꯨꯄꯔ ꯍꯤꯔꯣꯒꯤ ꯃꯔꯝꯗꯅꯦ
ꯑꯥ ꯑꯥ
ꯅ ꯁꯨꯄꯔ ꯍꯤꯔꯣꯗꯅꯦ ꯀꯔꯝꯕꯅꯦ ꯄꯥꯝꯕ ꯆꯥꯡ ꯍꯪꯦ
ꯑꯦ ꯁꯤꯁ ꯀꯔꯝꯕꯒꯤ ꯀꯔꯝꯕ ꯀꯔꯝꯕ ꯌꯨꯅꯤꯚꯔꯁ ꯑꯣꯏꯒꯅꯤ ꯑꯗꯨꯗ ꯍꯥꯏꯗꯤ
ꯗꯤꯁꯤ ꯑꯣꯏꯔꯁꯨ ꯗꯤꯁꯤꯒ ꯗꯤꯁꯤꯒ ꯑ ꯗꯤꯁꯤꯒꯦꯝ ꯁꯤꯌꯨ ꯑꯦꯝ ꯁꯤꯌꯨ ꯑꯣꯏꯗꯅꯦ
ꯎꯝ ꯑꯦꯝ ꯁꯤ ꯌꯨ ꯑꯥ ꯑꯣꯏꯕꯅꯦ ꯗꯥꯏꯔꯦꯛ ꯄꯥꯝꯕ ꯑꯗꯨ ꯍꯥꯟꯅꯕꯨꯗꯤ ꯈꯪ ꯆꯠꯂꯨ ꯄꯥꯝꯕꯩ ꯍꯥꯏꯇꯥꯥꯔꯒꯗꯤ ꯑ ꯀꯅꯥꯅ ꯀꯅꯥꯅꯣ ꯄꯥꯝꯕ ꯍꯦꯜꯂꯤ ꯄꯥꯝꯕꯩꯗꯤ ꯂꯣꯏ ꯄꯥꯝꯃꯦꯕꯀꯣ ꯑꯗꯨ ꯇꯥꯔꯒꯁꯨ ꯈꯔ ꯍꯦꯟꯕꯅ ꯍꯥꯏꯇꯥꯔꯒꯗꯤ ꯑꯣꯔꯥꯗꯣ ꯈꯔ ꯐꯥꯎꯕꯅ ꯍꯥꯏꯇꯥꯔꯒꯗꯤ ꯑꯥꯏꯔꯟ ꯃꯦꯟꯗꯣ
ꯑꯔꯃꯦꯌꯥ ꯑꯣ
ꯎꯝ ꯥꯗꯦ
ꯎꯝ ꯑꯩꯁꯨ ꯍꯥꯟꯅꯗꯤ ꯀꯩꯝ ꯈꯟꯗ꯭ꯔꯤ ꯀꯥꯟꯗꯤ ꯁꯨꯄꯔꯃꯦꯟ ꯍꯥꯏꯅ ꯁꯨꯝ ꯂꯩꯔꯝꯃꯦ ꯍ ꯑꯗꯣ ꯍꯧꯖꯤꯛꯀꯤ ꯀꯦꯔꯦꯛꯇꯔꯁꯤꯡꯗꯣ ꯂꯣꯏ ꯍꯧꯖꯤꯛꯄꯨꯗꯤ ꯑꯣꯏꯗ꯭꯭ꯔꯦ ꯍꯥꯟꯅꯒꯤ ꯋꯥꯅꯤ ꯑꯗ ꯍꯧꯖꯤꯛꯇꯤ ꯃꯨꯟꯅ ꯈꯟꯖꯤꯜꯂꯨꯔꯀꯥꯟꯗꯅꯦ ꯁꯨꯄꯔ ꯍꯤꯔꯣ ꯑꯃꯒꯤ ꯔꯣꯜꯁꯨ ꯐꯖꯅ ꯃꯇꯤꯛ ꯆꯥꯅ ꯇꯧꯕ ꯑꯗꯨꯒ ꯃꯥꯒꯤ ꯗꯗꯤꯦꯗꯤꯀꯦꯠ ꯇꯧꯕꯀꯣ ꯑꯗꯨꯗ ꯃꯥꯒꯤ ꯇꯦꯡꯀꯤꯡꯗꯁꯨ ꯑꯩꯅ ꯁꯨꯝ ꯄꯥꯃꯦ ꯍꯥꯏꯇꯥꯔꯦ ꯌꯦꯠꯃꯦꯟꯁꯦ
ꯕꯦꯠꯃꯦꯟꯁꯦ
ꯑ ꯕꯤꯠ ꯃꯤꯟꯁ
ꯑ ꯕꯦꯠꯃꯦꯟꯁꯦ ꯃꯥꯁꯨ ꯀꯩꯅꯣꯒꯨꯝꯕꯅꯤꯅꯦ ꯃꯥꯁꯨ ꯇꯣꯅꯤ ꯁꯇꯥꯔꯀꯨꯝꯕꯅꯤꯅꯦ ꯗꯤ ꯁꯤꯒꯤ ꯃꯥꯅ ꯑꯃꯨꯛ
ꯑꯥ ꯑꯗꯨ ꯑꯗꯨ ꯃꯥꯅ ꯑꯃꯨꯛ ꯀꯩꯅꯣ ꯇꯧꯋꯤꯗꯅ ꯍꯥꯏꯗꯤ ꯃꯥꯒꯤ ꯀꯦꯔꯦꯛꯇꯔꯁꯤ ꯌꯥꯝꯅ ꯀꯩ ꯍꯥꯏꯅꯤ ꯍꯥꯏꯗꯤ ꯇꯨꯡꯒꯤ ꯌꯥꯝ ꯈꯟꯕ ꯀꯩꯅꯣ ꯇꯧꯕꯗꯣ ꯃꯥꯅ ꯃꯌꯥꯝꯗꯒꯤꯅꯤꯀꯣ ꯍꯥꯏꯗꯤ ꯑꯥꯏꯔꯟ ꯃꯦꯟ ꯈꯛꯇꯒꯤ ꯋꯥ ꯅꯠꯇꯕ ꯂꯩꯔꯤꯕ ꯍꯦꯔꯣ ꯃꯌꯥꯝ ꯇꯨꯡꯥꯡ ꯐꯖꯅ ꯌꯦꯡꯉꯒ ꯑꯗꯨꯒ ꯐꯖꯅ ꯈꯜꯂꯒ ꯑꯗꯨꯒ ꯀꯩꯅꯣ ꯇꯧꯕꯗꯣ ꯃꯥꯅ ꯑꯩ ꯑꯩꯒꯤ ꯋꯥꯈꯜꯗ ꯊꯉꯣ ꯁꯨꯝ ꯑꯣꯏꯕ ꯃꯗ
ꯎꯝ ꯃꯥꯅꯦ ꯈꯪꯉꯦ ꯈꯪꯉꯦ ꯃꯥꯒꯤ ꯍꯧꯕꯒꯤ ꯐꯖꯅ ꯂꯣꯖꯤꯀꯦꯜ ꯑꯣꯏꯅ ꯇꯧꯔꯒ ꯏꯁꯇꯦꯇꯤ ꯃꯥꯒꯤ ꯃꯣꯏ ꯀꯩ ꯍꯥꯏꯅꯤ ꯋꯤꯛꯅꯦꯁꯇꯩ ꯑꯗꯨꯗꯩ ꯀꯩꯅꯣꯗꯣ ꯂꯣꯏꯅ ꯃꯥ ꯍꯥꯏꯗꯤ ꯋꯤꯛꯅꯦꯁ ꯇꯒꯤ ꯑꯗꯨꯗꯩꯗꯤ ꯃꯥꯒꯤ ꯃꯣꯏꯒꯤ ꯀꯩꯅꯣꯗꯒꯤ ꯀꯩ ꯍꯥꯏꯗꯣꯏꯅꯣ ꯎꯝ ꯀꯩ ꯀꯩ ꯀꯩꯕꯣ
ꯑꯣ ꯀꯦ
ꯎꯝ ꯑꯦꯗꯚꯥꯟꯇꯦꯖ ꯑꯦ ꯗꯤꯁꯑꯠꯚꯥꯟꯇꯦꯖꯇꯣ ꯑꯗꯨꯒꯤ ꯄꯣꯠꯇꯣ ꯂꯣꯏ ꯈꯪꯇꯣꯛꯑꯒ ꯍꯦꯛꯇ ꯇꯧꯕꯅꯤꯅ ꯑꯥ ꯑꯥ ꯑꯗꯨ ꯍꯥꯏꯔꯒ ꯇ ꯀꯩꯅꯣꯁꯦ ꯈꯪꯕ꯭ꯔꯥ ꯁꯨꯄꯔ ꯃꯦꯟꯒꯤꯅꯦ ꯈꯪꯕ꯭ꯔꯥ ꯃꯥꯒꯤ ꯈ꯭ꯋꯥꯏ ꯋꯤꯛꯅꯦꯁ ꯀꯩꯅꯣ ꯈꯪꯕ꯭ꯔꯥ ꯀꯩꯅꯣ ꯀ꯭ꯔꯤꯞꯇꯣꯅꯥꯏꯠ ꯅꯠꯇꯕꯤꯗ
ꯃꯥꯒꯤ ꯏꯃꯣꯁꯟ
ꯏꯃꯣꯁꯟꯁꯦ ꯏꯃꯣꯁꯟꯁꯨ ꯑꯣꯏꯔꯝꯕꯨꯗꯤ ꯑꯣꯏꯔꯝꯕ ꯌꯥꯏꯑꯕꯀꯣ ꯑꯗꯨ ꯃꯥꯁꯦ ꯍꯥꯏꯗꯤ ꯑꯇꯣꯞꯄ ꯑꯇꯣꯞꯄ ꯀꯩꯅꯣ ꯍꯥꯏꯔꯁꯦꯕ ꯁꯨꯃꯥꯏꯅ ꯍꯥꯏꯔꯁꯦꯕꯀꯣ ꯀꯦꯔꯦꯛꯇꯔ ꯑꯃ ꯍꯥꯏꯔꯁꯦꯕꯀꯣ ꯕꯤꯂꯤꯌꯟ ꯑꯣꯏꯒꯦꯔꯥ ꯅꯠꯇ꯭ꯔꯒ ꯍꯦꯔꯣ ꯑꯣꯏꯒꯦꯔꯥ ꯑꯃ ꯑꯣꯏꯍꯜꯂꯁꯦꯕ ꯑꯗꯨꯝ ꯀꯦꯔꯦꯛꯇꯔ ꯑꯃꯅꯦꯕꯣ ꯃꯥꯁꯤꯁꯨ ꯁꯤꯒꯤ ꯃꯥꯒꯤ ꯄꯋꯔꯁꯦ ꯈꯪꯕ꯭ꯔꯥ ꯃꯉꯣꯟꯗ ꯌꯥꯝ ꯊꯤꯅ ꯋꯤꯛꯅꯦꯁ ꯑꯣꯏꯌꯦꯕ ꯀ꯭ꯔꯤꯞꯇꯣꯅꯥꯏꯇꯤ ꯅꯠꯇꯕ
ꯑꯣ ꯃꯦꯖꯤꯦ
ꯌꯦꯁ ꯃꯦꯖꯤꯛꯇꯣ ꯑꯗꯨꯒꯤꯗꯣ ꯎꯝ
ꯑꯗꯣ ꯑꯩꯁꯨ ꯈꯜꯂꯤꯩ ꯑꯗꯣ ꯃꯦꯖꯤꯛꯁꯦ ꯀꯃꯥꯏꯅ ꯃꯉꯣꯟꯗ ꯋꯤꯛꯅꯦꯁ ꯑꯣꯏꯔꯤꯅꯣ ꯁꯤꯅꯤ
ꯃꯦꯖꯤꯛꯁꯦ ꯃꯒꯤꯁꯦ ꯀꯩꯅꯣꯒꯨꯝꯕ ꯑꯣꯏꯗꯣꯏꯅꯦ ꯁꯣꯔꯁꯔꯤꯒꯨꯝꯕꯒꯤ ꯇꯥꯏꯞꯇ ꯑꯣꯏꯗꯧ ꯃꯥꯜꯂꯦ ꯑꯗꯨꯃꯥꯏꯅ ꯑꯩꯁꯨ ꯗꯥꯏꯔꯦꯛꯃꯛꯇꯤ ꯈꯪꯕꯗꯤ ꯅꯠꯇꯦꯕ ꯑꯗꯣ ꯑꯗꯨꯃꯥꯏꯅ ꯍꯥꯏꯌꯦꯕ ꯃꯣꯏ ꯃꯦꯖꯤꯛ
ꯇꯧꯕꯗꯤ ꯍꯧꯖꯤꯛ ꯃꯥꯒꯤ ꯇꯧꯕꯗꯤ ꯃꯥꯥꯏ ꯄꯋꯥꯔꯁꯤꯗꯤ ꯀꯩꯅꯣꯅꯤꯗꯅ ꯑꯩꯁꯨ ꯀꯣꯃꯤꯀꯥꯗꯤ ꯄꯥꯗꯦ ꯀꯩꯅꯣ ꯧ ꯑꯩ ꯁꯨꯝ ꯍꯧꯖꯤꯛ ꯑꯩꯅ ꯍꯥꯏꯖꯤꯦ ꯑꯩꯅ ꯁꯨꯝ ꯈꯟꯕꯗꯨꯅꯦꯕꯀꯣ ꯑꯗꯤ ꯃꯥꯅ
ꯑꯥ ꯑꯥ
ꯄꯋꯥꯔꯁꯤꯗꯤ ꯀꯩꯒꯤꯅꯣ ꯍꯥꯏꯔ ꯀꯥꯟꯗ ꯐꯤꯖꯤꯀꯦꯜ ꯑꯦꯅꯦꯟꯖꯃꯦꯟꯅꯦꯕ
ꯑꯥ ꯑꯥ
ꯍꯧꯖꯤꯛꯀꯤ ꯗꯤꯐꯦꯟꯁ ꯑꯣꯏꯔꯁꯨ ꯍꯧꯖꯤꯛ ꯐꯤꯖꯤꯀꯦꯜ ꯗꯤꯐꯦꯟꯁ ꯑꯣꯏꯗꯣꯏꯅꯦꯕ ꯁꯝꯅ ꯍꯥꯏꯔꯀꯥꯟꯗ ꯑꯩꯈꯣꯏ ꯒꯦꯝ ꯁꯥꯟꯅ ꯍꯥꯏꯔ ꯀꯥꯟꯗꯁꯨ ꯐꯤꯖꯤꯀꯦꯜ ꯑ ꯇꯦꯛꯀꯦꯖꯤ ꯇꯦꯛꯀꯁꯤ ꯃꯥꯟꯅꯗꯦꯗꯅ
ꯑ ꯑꯥ
ꯐꯤꯖꯤꯀꯦꯜ ꯗꯤꯐꯦꯟꯁ ꯐꯤꯖꯤꯀꯦꯜ ꯑꯦꯟꯍꯦꯟꯁꯃꯦꯟ ꯐꯤꯖꯤꯀꯦꯜ ꯗꯤꯐꯦꯟꯁꯇꯤ ꯌꯥꯎꯗꯣꯏꯅꯦꯕ ꯑ ꯃꯦꯖꯤꯛꯀꯗꯤ ꯀꯌꯥꯝ ꯃꯔꯤ ꯂꯩꯅꯗꯕꯅꯤꯅ ꯃꯦꯖꯤꯛ ꯗꯤꯐꯦꯟꯁꯁꯨ ꯌꯥꯎꯗꯕꯒꯤ ꯑꯣꯏꯔꯝꯗ꯭ꯔꯅꯁꯨ ꯑꯩꯅ ꯈꯟꯕ
ꯑꯣ ꯃꯥꯒꯤ ꯑꯗꯨꯃꯥꯏꯅ ꯇꯧꯕꯗꯨ ꯀꯤꯅ
ꯑꯥ
ꯑꯣꯏꯔꯝꯕꯁꯨ ꯌꯥꯏ ꯀꯩꯅꯣꯗꯨꯗꯤ ꯈꯪꯕ꯭ꯔꯥ ꯁꯨꯄꯔ ꯁꯨꯄꯔ ꯃꯦꯟꯁꯦ ꯁꯨꯄꯔꯃꯦꯟꯁꯦ ꯁꯨꯄꯔꯃꯦꯟꯁꯦ ꯇꯥꯏꯝ ꯇ꯭ꯔꯥꯚꯦꯜ ꯇꯧ ꯉꯝꯃꯦꯗꯣ ꯈꯪꯕ꯭ꯔꯥ
ꯑꯥ ꯐꯤꯂꯝ ꯑꯃꯗꯗꯤ ꯃꯇꯦꯛ ꯑꯃ ꯌꯥꯎꯈꯤꯕꯅꯤ ꯑ ꯍꯥꯏꯗꯤ ꯗꯥꯏꯔꯦꯛ ꯀꯩꯅꯣ ꯇꯧ ꯐꯤꯂꯝ ꯑꯃꯗꯤ ꯌꯥꯎꯒꯤꯒꯨꯝ ꯇꯧꯕꯅꯦꯕ ꯍꯥꯏꯗꯤ ꯍꯧꯖꯤꯛꯀꯤ ꯑꯥꯔꯠꯁꯤꯒꯤ ꯃꯥꯅ ꯑꯥ ꯐ꯭ꯂꯥꯁ ꯄꯨꯗꯤ ꯁꯨꯝ ꯃꯥꯏꯗꯤ ꯀꯣꯏꯆꯠ ꯆꯠ ꯂꯩꯔꯝꯃꯤꯅ ꯇꯥꯏꯝ ꯇ꯭ꯔꯥꯚꯦꯜ ꯇꯧꯔꯒ
ꯑꯥ ꯑꯥ
ꯁꯨꯄꯔꯃꯦꯟꯒꯤꯁꯦ ꯊꯦꯡꯅꯩꯁꯦ ꯀꯩꯅꯣ ꯐꯤꯂꯝ ꯑꯃꯈꯛꯇꯗꯅꯦꯕꯀꯣ ꯃꯥꯁꯦ ꯀꯩꯅꯣꯃ ꯊꯧꯗꯣꯛ ꯑꯃ ꯍꯥꯏꯗꯤ ꯌꯥꯝ ꯆꯥꯎꯕ ꯊꯧꯗꯣꯛ ꯑꯃ ꯊꯣꯛꯑꯕ ꯑꯗꯨꯗꯒꯤ ꯃꯥꯗꯤ ꯎꯄꯥꯏ ꯂꯩꯇꯗꯅ ꯑꯥꯔꯊꯁꯤꯗ ꯌꯥꯝ ꯀꯟꯅ ꯍꯥꯏ ꯏꯁꯄꯤꯠꯇ ꯎꯡꯉꯦꯗꯅ ꯃꯊꯛꯁꯤꯗ ꯃꯥꯏ ꯑꯩꯀꯣꯏꯕꯁꯤꯗ ꯑꯗꯨꯒ ꯎꯪꯕꯗꯣ ꯍꯟꯍꯟꯕꯩ ꯇꯥꯏ ꯇꯧꯔꯒ ꯇꯥꯏꯝꯁꯦ ꯔꯤꯚꯔꯁ ꯇꯧꯕꯩ ꯇꯥꯏꯞ ꯇꯧꯕ ꯑꯃ ꯊꯦꯡꯅꯈꯤꯕꯦꯕ ꯄꯤꯛꯏꯉꯩꯗꯅꯤꯅ ꯑꯗꯨꯀꯥꯟꯗꯗꯤ ꯃꯨꯟꯅ ꯈꯟꯖꯤꯜꯂꯨꯗꯕ ꯑ ꯂꯥꯏꯐ ꯑꯦꯛꯁꯟꯗ
ꯑꯣ ꯑꯣ ꯑꯗꯨꯃꯥꯏꯅ ꯂꯥꯏꯊ ꯑꯦꯛꯁꯟꯒꯤꯗ
ꯍꯨꯡ
ꯑꯗꯨꯃꯛ ꯑꯩ ꯑꯩ ꯌꯦꯡꯗ꯭ꯔꯤ ꯃꯥꯜꯂꯦ ꯑꯗꯨꯒꯤꯗꯤ
ꯅꯪꯅ ꯀꯩꯗ ꯊꯦꯡꯅꯔꯤꯅꯣꯕ
ꯑꯩ ꯀꯩꯅꯣꯗ ꯃꯤꯝꯒꯨꯝꯕꯗ ꯊꯦꯡꯅꯕꯩ ꯋꯥꯅꯤꯗ ꯑꯗꯨꯕꯨꯗꯤ ꯃꯤꯝꯒꯨꯝꯕ ꯑꯗꯒꯤ ꯆꯨꯝꯅꯒꯤ ꯃꯣꯏ ꯀꯩ ꯍꯥꯏꯅꯤ ꯀꯩꯅꯣꯒꯤ ꯑꯦꯅꯤꯃꯦꯁꯟꯒꯨꯝꯕꯒ ꯀꯩꯅꯣ ꯇꯧꯕꯗꯣ ꯃꯣꯏꯒꯤ ꯁꯦꯔꯤꯁꯀ ꯊꯣꯛꯄꯗꯣ ꯑꯗꯨꯗ ꯁꯨꯝ ꯃꯇꯦꯛꯀ ꯁꯨꯝ ꯌꯨꯇ꯭ꯌꯨꯕꯇꯒ ꯊꯥꯒꯂꯛꯄ ꯐꯦꯟꯃꯦꯠꯅꯒ ꯁꯦꯝꯕꯗꯣ ꯑꯗꯨꯒꯨꯝꯕꯅ ꯊꯦꯡꯅꯕ ꯑꯗꯨꯃꯥꯏꯅ
ꯎꯝ ꯑꯗꯨ ꯃꯣꯏ ꯐꯦꯅꯦꯛꯀꯤꯗꯨꯁꯨ ꯑꯦꯅꯤꯃꯦꯁꯟ ꯐꯖꯥ ꯐꯖꯕꯥ ꯌꯥꯎꯕꯅꯦ
ꯑꯧ ꯐꯖ ꯐꯖꯕ ꯑꯗꯨꯝ ꯗꯥꯗꯤ ꯀꯩꯗꯧꯔꯝꯃꯤꯅꯣ ꯍꯧꯖꯤꯛ
ꯍꯥꯥ
ꯀꯩꯗꯧꯔꯝꯃꯤꯅꯣꯕ ꯍꯧꯖꯤꯛ
ꯊꯕꯛ ꯂꯩꯇꯕꯅꯤꯅ ꯑꯦꯐ ꯕꯤ ꯈꯔ ꯄꯥꯏ ꯒꯦꯝ ꯁꯥꯟꯅꯒꯦꯅ ꯇꯧꯔꯝꯕ ꯑꯃꯨꯛ
ꯗꯨꯝꯁꯔꯣꯜ ꯇꯧꯔꯝꯕꯅꯦꯕ ꯑꯦꯐ ꯕꯤꯗ ꯅꯠꯇ꯭ꯔ ꯗꯨꯝꯁꯀ꯭ꯔꯣꯜ ꯆꯤꯡꯈꯠꯂꯩ ꯂꯣꯏ ꯅꯥꯏꯗꯕꯤꯗꯣ ꯗꯨꯝꯏꯁꯀ꯭ꯔꯣꯜꯅ
ꯑꯗꯣ ꯑꯩꯅ ꯑꯩꯅ ꯕꯣꯔꯤꯡ ꯆꯨꯕ ꯊꯨꯕꯩ ꯆꯥꯡꯁꯦ ꯑꯁ
ꯎꯝ
ꯏꯁꯀ꯭ꯔꯣꯜ ꯁꯨꯝ ꯇꯧꯔꯝꯕꯁꯦ ꯍꯥꯏꯗꯤ ꯑꯩꯅ ꯌꯦꯡꯗ꯭ꯔꯤꯕ ꯐꯤꯠ ꯃꯌꯥꯝ ꯌꯥꯎꯔꯤꯅꯦꯕꯀꯣ ꯑꯗꯨꯏꯗꯣ ꯑꯃꯨꯛꯀꯥ ꯆꯠꯂ ꯑꯃꯨꯛ ꯀꯩꯅꯣ ꯇꯧꯗꯣꯏꯅꯦꯕ ꯑ ꯔꯤꯐ꯭ꯔꯦꯁ ꯑꯃꯨꯛ ꯇꯧꯗꯣꯏꯅꯦꯕ
ꯑ ꯑ ꯃꯀꯣꯛꯇꯩ ꯑꯃꯨꯛ ꯑꯃꯨꯛ ꯀꯩꯅꯣ ꯊꯣꯛꯑꯒ ꯑꯃꯨꯛ ꯑꯦꯞ ꯆꯪꯕꯤꯗꯣ ꯑꯦꯞꯇꯒꯤ ꯊꯣꯛꯑꯒ ꯑꯦꯞ ꯑꯃꯨꯛ ꯆꯪꯕꯤꯗꯣ
ꯑꯝ ꯑꯝ
ꯍꯧꯖꯤꯛ ꯀꯩꯅꯣ ꯁꯥꯟꯅꯔꯤꯕꯣ ꯑ ꯕꯤ ꯖꯤ ꯑꯦꯝ ꯑꯥꯏ
ꯁꯅꯗ꯭ꯔꯦꯗ ꯃꯣꯕꯥꯏꯜ ꯂꯤꯖꯦꯟ ꯑꯣꯏꯅ ꯇꯧꯋꯦ
ꯑꯣ ꯃꯣꯕꯥꯏꯜ ꯂꯤꯖꯦꯟ ꯑꯣꯏꯅ
ꯎꯝ ꯑꯩ ꯑꯗꯨ ꯍꯥꯟꯅ ꯐꯐꯝ ꯃꯤꯗꯨꯗꯤ ꯀꯦꯟꯇ꯭ꯔꯣꯂꯤꯟ ꯌꯥꯎ ꯁꯣꯏꯒ꯭ꯔꯦ ꯀꯩꯅꯣꯅ ꯏꯃꯥꯟꯅꯕꯅ ꯁꯨꯝ ꯍꯥꯞꯀꯦꯅ ꯁꯥꯟꯅꯃꯤꯟꯅꯁꯤꯦꯅ ꯀꯩꯅꯣ ꯇꯧꯧꯕꯅꯦ ꯍ ꯃꯔꯛ ꯑꯃ ꯑ ꯁꯨꯝ ꯁꯥꯟꯅꯃꯤꯟꯅꯔꯝꯃꯦ ꯑꯗꯨꯒ
ꯎꯝ ꯎꯝ
ꯆꯉꯗꯈ꯭ꯔꯦ
ꯑꯁ ꯍꯧꯖꯤꯛꯀꯤ ꯈꯪꯗꯦ ꯀꯩꯅꯣꯕꯨꯗꯤ ꯌꯥꯝ ꯅꯨꯡꯉꯥꯏ ꯈꯜꯂꯦ ꯎꯝ ꯎꯝ ꯀꯩꯅꯣꯕꯨ ꯋꯥ ꯌ ꯑ ꯑꯥ ꯏꯚꯦꯟꯗꯁꯨ ꯑꯣꯏꯔꯦꯅ ꯑꯣ ꯑꯣꯞꯇꯤꯃꯥꯏꯖꯁꯨ ꯍꯟꯗꯛꯇꯤ ꯌꯥꯝ ꯐꯖꯅ ꯇꯧꯔꯦꯕ ꯀꯩꯅꯣꯒ ꯃꯃꯥꯡꯗꯒ ꯆꯠꯂꯤ ꯆꯠ ꯂꯤ ꯇꯧꯕꯅꯦꯕ ꯑꯩ ꯐꯣꯟꯒꯗꯣ ꯑꯗꯨꯗꯩꯗꯤ ꯃꯣꯏ ꯍꯟꯗꯛꯀꯤꯞꯦꯇꯩꯗꯤ ꯈꯪꯗꯦ ꯀꯩꯅꯣꯒ ꯌꯥꯎꯔꯃꯦ ꯁꯨꯄꯔ ꯁ꯭ꯃꯨꯠꯅ ꯍꯥꯏꯕ ꯑꯃ ꯌꯥꯎꯔ ꯀꯗꯔꯝꯕ ꯇꯧꯔꯤꯁꯤꯅ ꯍꯦꯛꯇꯛ ꯁꯤꯛꯁꯇꯤ ꯑꯦ ꯄꯤ ꯑꯦꯁꯀꯗꯣꯏ ꯑꯟꯗꯣꯛꯀ ꯇꯧꯋꯦꯕ ꯑꯗꯩ ꯈꯔ ꯈꯔ ꯆꯄꯝꯃꯒꯗꯤ ꯂꯣꯏꯅ ꯐꯔꯦ ꯍꯧꯖꯤꯛꯇꯤ ꯐꯖꯅ ꯑꯗꯨꯝ ꯁꯥꯟꯅ ꯌꯥꯔꯦ
ꯎ
ꯃꯃꯥꯡꯗꯗꯤ ꯀꯥꯏꯗꯦ ꯑꯃ ꯄꯨꯛ ꯆꯞꯇ ꯆꯞꯄꯤꯗ
ꯑ ꯐꯅꯦꯁꯦ ꯑ ꯑꯩꯅ ꯑꯗꯨꯒꯨꯝꯕ ꯁꯨꯃꯥꯏꯅ ꯇꯧꯕ ꯃꯌꯥꯝ ꯄꯨꯂꯞ ꯁꯥꯟꯅꯕꯁꯦ ꯀꯩꯅꯣ ꯃꯃꯤꯡ ꯑꯃ ꯂꯩꯗꯅꯤ
ꯍꯥꯏꯗꯤ
ꯑ ꯃꯣꯏ ꯒꯦꯝꯒꯤ ꯇꯝꯗ ꯁꯨꯃꯥꯏꯅ ꯇꯧꯔꯒ ꯃꯜꯇꯤꯄ꯭ꯂꯦꯌꯔ ꯇꯧꯔꯒ ꯑꯣ ꯂꯥꯏꯟ ꯁꯅ ꯍꯧꯁꯤ
ꯃꯜꯇꯤ ꯄ꯭ꯂꯦꯌꯔ ꯇꯧꯔꯣ ꯑꯣꯟꯂꯥꯏꯟꯗ ꯁꯥꯟꯅꯕꯁꯦ ꯍꯥꯏꯗꯤ ꯀꯩꯅꯣꯔꯣ ꯅꯠꯇ꯭ꯔꯒ ꯑꯦ ꯑꯦꯞꯂꯣ ꯅꯠꯇ꯭ꯔꯒꯅ
ꯎꯝ ꯅꯠꯇꯦ ꯍꯧꯖꯤꯛꯀꯤ ꯍꯥꯏꯗꯤ ꯃꯣꯕꯥꯏꯜꯁꯦ ꯀꯣꯇꯁꯦ ꯍꯧꯖꯤꯛꯀꯤ ꯀꯩꯅꯣꯗ ꯍꯥꯏꯁꯤꯅꯦ ꯎꯝ ꯑꯩꯈꯣꯏ ꯚꯤꯗꯤꯑꯣ ꯒꯦꯝ ꯍꯥꯏꯅ ꯚꯤꯗꯤꯑꯣ ꯒꯦꯝ ꯍꯥꯏꯅ ꯇꯣꯉꯥꯟꯅ ꯑꯃ ꯂꯩꯇ꯭ꯔꯥ
ꯑꯥ ꯑꯥ
ꯑꯗꯨꯒ ꯍꯥꯏꯗꯤ ꯃꯥꯏ ꯒꯦꯝꯗꯨꯒꯤ ꯃꯃꯤꯡ ꯑꯃ ꯂꯩꯖꯗ꯭ꯔꯣ ꯑꯗꯨ ꯍꯧꯖꯤꯛꯀꯤ ꯏꯃꯥꯟꯅꯕꯒ ꯏꯟꯚꯥꯏꯠ ꯇꯧꯔꯒ ꯁꯥꯟꯅꯕꯁꯦ ꯃꯣꯏꯒꯤ ꯃꯤꯡ ꯑꯃ ꯂꯩꯖꯕꯅꯦꯕ ꯑꯦꯝ ꯑꯣ ꯑꯥꯔ ꯄꯤ ꯍꯥꯏꯕ꯭ꯔꯥ
ꯑꯣ ꯑꯗꯨꯕꯨꯗꯤ ꯈꯪꯗꯦꯅꯦ ꯑꯗꯨꯃꯥꯏꯅꯗꯤ ꯈꯪꯗꯦ ꯑꯩꯅ ꯈꯪꯉꯤꯅ ꯀꯩꯅꯣ ꯀꯩꯅꯣ ꯈꯛꯇꯅꯦ ꯑꯩꯅ ꯈꯕ ꯕꯦꯇꯜ ꯔꯣꯌꯦꯜ ꯀꯥꯏꯅ ꯍꯥꯏꯕꯗꯣ ꯍꯥꯏꯗꯤ ꯄꯨꯔꯥ ꯃꯤ ꯑꯃ ꯄ꯭ꯂꯦꯌꯔ ꯃꯌꯥꯝ ꯂꯥꯛꯑꯒ ꯃꯐꯝ ꯑꯃ ꯑꯝ ꯗꯒ ꯇꯧꯔꯒ ꯂꯣꯏꯅ ꯈꯠꯅꯕꯗꯣ ꯍꯥꯏꯗꯤ ꯄꯕꯖꯤꯒꯨꯝꯕꯁꯦ ꯑꯁꯤꯒꯨꯝꯕꯕꯁꯤ ꯕꯦꯇꯜ ꯔꯣꯌꯦꯜ ꯀꯧꯋꯦꯕꯨꯗꯤ ꯈꯪꯉꯦꯕ ꯃꯥꯏ ꯀꯩꯅꯣꯁꯤꯕꯨꯗꯤ ꯑꯗꯨꯒ ꯍꯧꯖꯤꯛꯀꯤꯗꯨꯗꯤ ꯈꯪꯗꯦ
ꯎꯝ ꯑꯗꯨꯃꯥꯏꯅ ꯇꯧꯔ ꯍꯧꯖꯤꯛ ꯑꯣꯟꯂꯥꯏꯟꯗ ꯍꯧꯖꯤꯛ ꯐꯥꯏꯚ ꯕꯤ ꯐꯥꯏꯚꯀ ꯇꯧꯔ ꯂꯩꯔꯤꯁꯦ ꯁꯤꯒꯨꯝꯕꯁꯤꯒꯤ ꯃꯃꯤꯡ ꯑꯃ ꯂꯩꯕꯅꯦꯕ
ꯑꯥ
ꯑꯗꯨꯒꯨꯝꯕ ꯍꯧꯖꯤꯛꯀꯤ ꯒꯦꯝ ꯑꯣꯟꯂꯥꯏꯟꯒꯤ ꯒꯦꯝꯗ ꯍꯥꯏꯇꯥꯔꯦ ꯑꯩꯅ ꯐꯣꯟ ꯂꯩꯔꯛꯄ ꯀꯥꯟꯗ ꯀ꯭ꯂꯥꯁꯁꯨ ꯂꯥꯟꯁꯦ ꯀꯟꯅ ꯍꯧꯖꯤꯛꯀꯤ ꯀꯟꯅ ꯁꯟꯅꯕ ꯃꯇꯝꯅꯦꯕ ꯑꯩꯅ ꯑ ꯑ ꯑꯣ ꯑꯩꯅ ꯑꯗꯨ ꯊꯋꯥꯏ ꯁꯨꯋꯥꯏ ꯌꯥꯎꯔꯨꯗꯕ ꯑꯣ ꯃꯣꯕꯥꯏꯜꯖꯁꯦ ꯍꯦꯛ ꯀꯩꯅꯣ ꯇꯧꯕ ꯀꯥꯟꯗ ꯑꯍꯥꯟꯕꯗꯨꯕꯨꯗꯤ ꯑꯗꯨ ꯀꯩꯅꯦ ꯁꯥꯟꯅꯩꯅꯣ ꯍꯥꯏꯔꯝꯃꯒ ꯍꯦꯛ ꯑꯝꯇꯪ ꯄꯥꯏꯔꯨꯀꯥꯟꯗ ꯑꯩꯉꯣꯟꯗ ꯌꯥꯝ ꯅꯨꯡꯉꯥꯏꯈꯤꯕ ꯑꯣꯏꯕ ꯍꯥꯏꯇꯥꯔꯦ
ꯎꯝ ꯎꯝ ꯀꯩꯗꯧꯕꯩ ꯇꯧꯔꯤꯅꯣꯅꯦꯅ ꯍꯥꯏꯔꯒ ꯑꯃ ꯑꯗꯨꯒ ꯍꯥꯏꯔꯒ ꯀꯩꯅꯣꯝꯃ ꯂꯩ ꯅꯠꯇꯦ ꯃꯅꯤꯄꯨꯔꯤꯗ ꯊꯥꯏꯅ ꯇꯝꯃꯛꯛꯄꯗ ꯀꯝꯕ ꯏ ꯌꯦꯌꯣꯡꯒꯤ ꯖꯒꯣꯏ ꯍꯥꯏꯅ ꯏꯌꯣꯡꯁꯤꯗ ꯅꯠꯇꯦ ꯀꯩꯅꯣ ꯀꯩꯩꯅꯣ ꯃꯥꯏ ꯔꯥꯏꯇꯔꯗꯨꯅ ꯍꯥꯏꯕꯗꯣ ꯀꯩꯅꯣ ꯌꯦꯣꯡꯁꯤꯗ ꯃꯣꯏꯅ ꯇꯧꯕꯤꯔꯤꯁꯤꯕꯨ ꯌꯣꯡꯗꯨꯗ ꯖꯒꯣꯏ ꯊꯥꯜꯂꯒ ꯑꯣꯗꯤꯌꯦꯟꯁ ꯃꯌꯥꯝꯁꯤꯅ ꯅꯤꯛꯑꯒ ꯌꯦꯡꯉꯒ ꯂꯩꯌꯦꯅ ꯇꯧꯔꯛꯄ ꯄꯩꯁꯥꯁꯨ ꯊꯥꯔꯤꯅꯤꯅ ꯇꯧꯕꯗꯣ ꯑꯗꯨꯒ ꯃꯥꯅ ꯌꯥꯝ ꯊꯤꯅꯒ ꯁꯥꯎꯔꯒ ꯃꯥꯁꯨ ꯃꯈ ꯈꯣꯡꯗ ꯌꯦꯡꯊꯔꯛꯄ ꯀꯥꯟꯗ ꯃꯥ ꯌꯥꯎꯅ ꯛꯑ ꯂꯩꯔꯝꯃꯦ ꯑꯗꯣ ꯅꯤꯡꯁꯤꯡꯕ꯭ꯔꯥ ꯀ꯭ꯂꯥꯁ ꯇꯨꯌꯦꯜꯞꯇ ꯀ꯭ꯂꯥꯁ ꯇꯨꯌꯦꯜꯞꯇ ꯑꯃ ꯇꯝꯃꯛꯄꯗꯣ ꯌꯣꯡꯒꯤ ꯖꯒꯣꯏꯅ ꯅꯨꯡꯉꯥꯏꯅꯦ ꯑꯗꯨꯒꯤ ꯀꯩꯅꯣꯗꯨꯁꯨ ꯑꯁ ꯃꯥꯒꯤ ꯀꯩꯅꯣꯗꯣ ꯑ ꯔꯥꯏꯇꯔꯗꯨꯗꯤ ꯃꯃꯤꯡ ꯀꯛꯎꯔꯦ ꯑꯗꯣ ꯃꯥꯒꯤ ꯀꯩꯅꯣꯗꯣ ꯌꯥꯝ ꯐꯖꯕꯅꯤꯅꯦ ꯃꯥꯒꯤ ꯁꯩꯔꯦꯡꯁꯤꯡꯗꯣ ꯑꯗꯨꯃꯥꯏꯅ ꯇꯧꯔꯒ ꯑꯗꯨꯝ ꯀꯥꯔꯟ ꯇꯨꯔꯟ ꯂꯣꯏ ꯌꯥꯎꯒꯅꯦꯕ ꯑꯗꯨꯝ
ꯎꯝ ꯑꯗꯨꯒ ꯍꯧꯖꯤꯛꯇꯤ ꯑꯗꯨꯒ ꯖꯣꯕ ꯑꯣꯏꯅ ꯍꯥꯏꯔꯁꯨ ꯑꯦ ꯍꯥꯏ ꯔꯤꯌꯦꯜꯇꯤꯗꯨꯗꯤ ꯐꯖꯅ ꯄꯥꯟꯕꯗꯣ
ꯑꯥ ꯑꯥ ꯃꯥꯅꯦ ꯆꯨꯝꯕꯗꯤ ꯆꯨꯝꯃꯤꯅꯤꯅ ꯃꯌꯥꯝꯁꯤꯡꯁꯤꯁꯨ ꯑꯗꯨꯝ ꯑꯗꯨꯃꯥꯏꯅ ꯇꯧꯅꯕꯅꯤꯅ
ꯎꯝ
ꯖꯗꯣ ꯀꯩꯅꯣꯁꯨ ꯇꯧꯔꯦ ꯑꯥ ꯆꯥꯛ ꯆꯥꯕꯩꯁꯨ ꯀꯧꯔꯛꯑꯦꯕꯀꯣ ꯑ ꯊꯦꯡꯁꯨ ꯊꯦꯡꯖꯜꯂꯦ ꯑꯗꯨ ꯀꯣꯟꯅ ꯑꯃꯨꯛ ꯋꯥꯔꯤ ꯇꯧꯔꯁꯤꯅꯦ ꯑꯗꯨꯗꯤ
ꯍꯣꯏ ꯇ
ꯑꯔꯦ ꯊꯃꯦ
ꯑꯥ
ꯎꯝ ꯎꯝ